ꯍꯜꯂꯣ
ꯇꯥꯕꯔꯣ?
ꯇꯥꯏꯌꯦ꯫
ꯀꯩꯗꯧꯔꯤꯅꯣ?
ꯍꯤꯞꯄꯒꯂꯩꯌꯦ꯫ ꯅꯪꯗꯤ?
ꯑꯩꯁꯦ ꯀꯩꯁꯨ ꯇꯧꯗꯦ ꯑꯗꯨꯝ ꯂꯦꯞꯂꯒ ꯂꯩꯔꯦꯗ ꯁꯥꯕꯒꯤ꯫
ꯎꯝ ꯀꯦꯝ ꯇ ꯇꯧꯗꯦ꯫
ꯇꯥꯔꯕꯣ?
ꯇꯥꯏꯌꯦ ꯀꯥꯏ ꯀꯥꯏ ꯆꯠꯀꯦ ꯉꯁꯤꯗꯤ?
ꯉꯁꯤꯗꯤ ꯆꯔꯆ ꯆꯠꯂꯨꯔꯦ꯫
ꯑꯣ ꯑꯗꯨꯒ ꯆꯥꯔꯖ ꯆꯠꯂꯒ ꯀꯩꯗꯧꯔꯦ? ꯑꯇꯣꯞꯄꯗꯤ ꯍꯜꯂꯛꯄꯒ?
ꯍꯥꯂꯛꯄꯒ ꯑꯗꯨꯝ ꯂꯥꯏꯔꯦꯗ꯫
ꯎꯝ
ꯅꯪꯗꯤ?
ꯀꯝꯇ ꯆꯠꯇꯕ꯭ꯔꯣ?
ꯍꯣꯏ
ꯎꯝ ꯑꯩꯈꯣꯏꯗꯤ ꯁꯟꯗꯦꯗ ꯁꯤꯡꯖꯨ ꯆꯥꯃꯤꯟꯅꯩꯌꯦ꯫
ꯑꯣ ꯅꯨꯄꯤ ꯈꯔꯗꯤ ꯑꯗꯨꯃꯥꯏꯅ ꯇꯧꯕꯅꯤꯗ꯫
ꯍꯣꯏ ꯅꯨꯄꯤ ꯎꯝ ꯁꯤꯡꯖꯨꯗ ꯉꯥꯎꯕ ꯃꯤꯁꯤꯡꯅꯤꯅ꯫
ꯀꯩ ꯏꯟꯁꯥꯡ ꯆꯥꯒꯦ?
ꯉꯁꯤ ꯌꯦꯟ ꯆꯥꯏꯌꯦ꯫ ꯅꯪꯗꯦ?
ꯎꯝ ꯍꯥꯎꯒꯅꯤꯅꯦ ꯑꯩꯅ ꯑꯄꯥꯝꯕ ꯌꯦꯟꯁꯥꯡꯅꯦ꯫
ꯍꯥꯎꯋꯦ ꯍꯥꯎꯋꯦ꯫
ꯎꯝ ꯑꯩꯗꯤ ꯑꯣꯛꯁꯥꯒꯨꯝꯕꯒꯤ ꯑꯗꯨꯒꯨꯝꯕꯗꯣ ꯌꯥꯝ ꯆꯥꯗꯦ꯫ ꯌꯦꯟꯅ ꯑꯣꯏꯅ ꯑꯗꯨꯝ ꯄꯥꯝꯃꯦ ꯆꯤꯡꯒꯤ ꯌꯦꯟꯗꯣ ꯑꯗꯨꯅ ꯍꯦꯟꯅ ꯍꯥꯎꯕꯗꯣ꯫
ꯍꯣꯏ
ꯃꯍꯥꯎꯁꯨ ꯇꯣꯡꯉꯥꯜꯂꯦ꯫
ꯎꯝ
ꯍꯥꯎꯕꯅ ꯍꯣꯏ꯫ ꯍꯥꯎꯕꯁꯨ ꯍꯦꯜꯂꯦ ꯂꯣꯏ ꯃꯥ ꯑꯗꯨꯝ ꯍꯦꯜꯂꯤꯗ ꯆꯤꯡꯒꯤ ꯌꯦꯟꯅ꯫
ꯍꯣꯏ
ꯑꯗꯨ ꯅꯪꯗꯤ ꯁꯤꯡꯖꯨꯒꯨꯝꯕ ꯆꯥꯗꯕ꯭ꯔꯣ?
ꯆꯥꯏꯌꯦꯗ ꯀꯒꯤ ꯆꯥꯔꯣꯏꯗꯣꯏꯅꯣꯅꯦ꯫
ꯑꯣ ꯑꯗꯨꯗꯤ ꯀꯩꯒꯤꯔꯥ ꯅꯪꯗꯤ ꯎꯝ ꯆꯥ ꯀꯩ ꯍꯥꯏꯁꯤꯔ ꯁꯤꯡꯗꯦꯗ ꯁꯤꯡꯗꯨ ꯆꯥꯗꯕꯗꯣ
ꯑꯁ ꯑꯩꯗꯤ ꯏꯊꯟꯗꯗꯤ ꯆꯥꯕ ꯇꯥꯟꯕ ꯏꯃꯥꯟꯅꯕꯈ ꯄꯨꯜꯂꯒ
ꯎꯝ ꯑꯣ ꯑꯣ ꯄꯤꯁꯨ ꯐꯥꯏꯑꯦꯗ
ꯎꯝ
ꯑꯗꯨꯗꯤ ꯅꯪꯒꯤ ꯐ꯭ꯔꯦꯟꯒꯨꯝꯕ ꯂꯩꯗ꯭ꯔꯗꯤ ꯆꯥꯗ꯭ꯔꯦꯅꯦ ꯅꯪꯗꯤ ꯑꯗꯨꯗꯤ
ꯍꯣꯏ
ꯅꯪꯁꯦ ꯐ꯭ꯔꯦꯟꯒꯤ ꯃꯦꯇꯔꯤꯌꯦꯜꯁꯨ ꯑꯣꯏꯕ ꯃꯥꯜꯂꯦ
ꯗꯨꯀꯥꯟꯗꯗꯤ ꯑꯗꯨꯝ ꯆꯠꯂꯒ ꯆꯥꯅꯤꯡꯕ ꯃꯇꯝꯗ ꯊꯟꯁꯨ ꯑꯗꯨꯝ ꯆꯥꯏꯗ
ꯎꯝ ꯁꯦꯝꯕꯒꯗꯤ ꯍꯥꯏꯖꯕ꯭ꯔꯣ
ꯏꯊꯟꯇ ꯍꯣꯏ ꯍꯥꯏꯕꯗꯤ ꯍꯩ ꯏꯊꯟꯇꯗꯤ ꯁꯦꯝꯕ ꯇꯥꯟꯕ ꯑꯗꯨꯒꯤꯅꯦ ꯊꯝꯕ ꯗꯦꯃꯟꯕ
ꯅꯪꯗꯤ ꯀꯔꯝꯕ ꯁꯤꯡꯖꯨ ꯄꯥꯝꯒꯦ
ꯑꯩꯗꯤ ꯃꯤꯃꯤꯁꯤꯡꯖꯨ ꯑꯗꯨꯝ ꯄꯥꯝꯃꯤꯗ
ꯃꯥꯟꯅꯦ ꯁꯤꯡꯖꯨꯗ ꯃꯤꯃꯤꯒꯨꯝꯕ ꯌꯥꯎꯗ꯭ꯔꯗꯤꯕ ꯀꯣꯛꯎ ꯂꯣꯏ ꯑꯔꯦ ꯍꯥꯎꯗ ꯕꯁꯤꯁꯤꯖꯤ ꯍꯥꯎꯗꯕꯁꯤꯁꯤꯖꯤ
ꯎꯝ
ꯁꯤꯡꯖꯨꯅ ꯍꯦꯟꯅ ꯍꯥꯎꯕꯗꯣ ꯁꯤꯡꯖꯨꯅ ꯍꯦꯟꯅ ꯍꯥꯎꯕꯗ ꯃꯤꯃꯤ ꯍꯥꯞꯄꯗꯣ
ꯎꯝ
ꯃꯤꯃꯤ ꯍꯥꯞꯈꯔꯗꯤ ꯎꯃ ꯂꯣꯏꯅ ꯍꯥꯎꯈ꯭ꯔꯦ ꯃꯍꯥꯎꯁꯨ ꯂꯣꯏꯅ ꯇꯣꯉꯥꯟꯈ꯭ꯔꯦ
ꯍꯣꯏ
ꯃꯅꯥ ꯃꯁꯤꯡ ꯍꯥꯞꯂꯒ ꯑꯗꯨ ꯍꯥꯞꯇꯗꯤꯕꯀꯣ ꯑꯗꯨ ꯍꯥꯏꯠꯇ꯭ꯔꯁꯨ ꯌꯥꯏꯑꯦ ꯀꯩ ꯍꯥꯏꯁꯤꯔꯥ ꯎꯝ ꯁꯥ ꯑꯀꯪꯕꯒꯨꯝꯕ ꯂꯩꯔꯈ꯭ꯔꯗꯤꯀꯣ ꯃꯤꯁꯦ ꯍꯥꯞꯇ꯭ꯔꯁꯨ ꯌꯥꯔꯦ ꯃꯤꯃꯤꯒꯗꯔ ꯀꯥ ꯇꯥꯖꯗꯔꯦ
ꯍꯣꯏ ꯑꯗꯨꯅ ꯍꯦꯟꯅ ꯍꯥꯎꯕꯅꯤꯅꯦ
ꯎꯝ ꯄꯥꯝꯃꯦ ꯆꯥꯅꯤꯡꯉꯦ ꯍꯧꯖꯤꯛ ꯍꯥꯏꯔꯒꯀꯣ ꯑꯩ ꯆꯤꯝꯕꯟꯁꯤ ꯂꯣꯏꯔꯦ ꯆꯥꯅꯤꯡꯕꯗꯣ
ꯅꯪꯗꯣ ꯗ꯭ꯔꯥꯏ ꯃꯤꯠꯁꯨ ꯄꯥꯝꯕꯣꯏꯀꯣ ꯏꯁ ꯁꯥꯥ ꯀꯪꯕ ꯌꯥꯪꯉ ꯌꯥꯝ ꯄꯥꯝꯅꯤꯀꯣ ꯅꯪꯁꯨ
ꯍꯣꯏ
ꯎꯝ ꯑꯩꯁꯨꯅꯦ ꯌꯥꯝ ꯄꯥꯝꯃꯦ ꯌꯥꯝ ꯆꯥꯅꯤꯡꯉꯦ ꯀꯔꯤꯔꯥ ꯈꯪꯗꯦ ꯑꯗꯨ ꯆꯥꯅꯤꯡꯉꯤ ꯂꯩꯕꯒ ꯉꯝꯖꯗ꯭ꯔꯦ ꯆꯥꯅꯤꯡꯕꯅ ꯑꯗꯨ ꯅꯪꯗꯤ ꯆꯥꯛ ꯌꯦꯟꯁꯥꯡ ꯊꯣꯡꯕꯒꯨꯝꯕ ꯍꯩꯕ꯭ꯔꯥ
ꯍꯥꯏꯌꯦ
ꯎꯝ ꯀꯅꯥꯅ ꯇꯝꯕꯤꯕ꯭ꯔꯥ
ꯃꯃꯥꯅ ꯇꯝꯕꯤꯕꯅꯤꯗ
ꯌꯥꯝ ꯐꯩꯌꯦꯅ
ꯎꯝ
ꯑ ꯅꯣꯏꯗꯣ ꯎꯝ ꯅꯪꯗꯤ ꯀꯔꯤ ꯁꯤꯡꯖꯨ ꯃꯅꯥ ꯄꯥꯝꯒꯦ
ꯁꯤꯡꯖꯨ ꯃꯅꯥꯔꯣ
ꯑꯍꯣꯏ ꯀꯔꯝꯕ ꯅꯪꯒꯤ ꯄꯥꯝꯒꯦ ꯀꯣꯕꯤꯒꯤ ꯄꯥꯝꯕ꯭ꯔꯥ ꯅꯥꯀꯨꯞꯄꯤꯒꯤ ꯄꯥꯝꯕ꯭ꯔꯥ ꯀꯔꯤꯒꯤ ꯄꯥꯝꯒꯦ
ꯑꯗꯨꯨꯝ ꯌꯥꯏꯗ ꯀꯣꯕꯤꯒꯤꯁꯨ ꯌꯥꯏ ꯀꯔꯤꯔꯣ ꯅꯀꯨꯞ ꯅꯥꯀꯨꯞꯄꯤꯒꯤꯁꯨ ꯌꯥꯏꯌꯦ
ꯎꯝ ꯑꯣ ꯑꯩꯒꯤ ꯏꯁꯄ꯭ꯔꯤꯡ ꯑꯣꯅꯤꯌꯟꯁꯨ ꯄꯥꯝꯃꯦ
ꯑꯗꯨꯝ ꯀꯩꯅꯣꯁꯨ ꯌꯥꯕꯅꯦ ꯌꯦꯟꯗꯦꯝꯁꯨ
ꯌꯦꯡꯗꯦꯝ ꯍꯣꯏ ꯍꯣꯏ ꯍꯣꯏ ꯄꯥꯄꯥꯌꯥꯁꯨ ꯌꯥꯏꯑꯦ
ꯍꯣꯏ
ꯑꯏ ꯆꯥꯅꯤꯡꯈ꯭ꯔꯦꯗ ꯍꯥꯏ ꯍꯥꯏꯔꯒ ꯀꯦꯝ ꯄꯨꯛꯁꯦ ꯀꯩꯅꯣꯝꯃ ꯇꯧꯋꯦ ꯆꯥꯛ ꯂꯥꯝꯕ ꯍꯧꯔꯦ ꯍꯣꯏ ꯆꯥꯈ꯭ꯔꯁꯦ
ꯅꯣꯡꯃ ꯊꯦꯡꯅꯔꯒ ꯆꯥꯁꯦ
ꯍꯣꯏ
ꯑꯩ ꯁꯦꯝꯕꯤꯒꯦ ꯑꯩ ꯁꯦꯝꯃꯥ ꯑꯩ ꯁꯦꯝꯕꯥ ꯂꯣꯏꯔꯥꯒꯥ ꯆꯔꯗꯤ ꯄꯨꯝꯂꯣꯏ ꯂꯣꯏꯔꯅꯤ ꯅꯆꯤꯟꯕꯟꯗꯣ ꯂꯣꯏ ꯀꯥꯏꯈ꯭ꯔꯅꯤ ꯍꯥꯎꯃꯟꯕꯒꯤ ꯑꯗꯣ ꯅꯪꯒꯤ ꯍꯟꯗꯛꯀꯤ ꯀꯩꯅꯣ ꯇꯔꯝ ꯃꯤ ꯃꯦꯜ ꯂꯥꯛꯄꯗꯣ ꯐꯨꯠꯕꯣꯜ ꯐꯤ ꯐ ꯋꯔ ꯀꯞꯇꯣ ꯌꯦꯡꯗꯕ꯭ꯔꯣ
ꯌꯦꯡꯉꯦ ꯑꯩꯗꯤ ꯅꯨꯡꯇꯤꯒꯤ ꯌꯦꯡꯉꯦ
ꯑꯦ ꯑꯣ ꯑꯌꯥꯌꯥ ꯑꯗꯨꯗꯣ ꯊꯦꯡꯉꯥ ꯊꯦꯡꯉꯥ ꯁꯅꯥꯕꯒꯤ ꯑꯦ ꯌꯥꯝ ꯋꯥꯏꯑꯦꯀꯣ
ꯍꯣꯏ
ꯌꯦꯡꯅꯤꯡꯕꯒꯤꯅꯦ ꯃꯔꯣꯜ ꯑꯃꯅꯦ ꯋꯥꯕꯅ ꯃꯔꯣꯜ ꯑꯃ ꯒꯌ꯭ꯥꯟ ꯃꯦꯝ ꯑꯃꯇ ꯇꯥꯗ꯭ꯔꯦ ꯌꯦꯡꯅꯤꯡꯉꯦ ꯑꯗꯨꯝ ꯌꯦꯡꯕꯒꯤꯅꯦ
ꯅꯪꯗꯤ ꯌꯦꯡꯕ꯭ꯔꯣ
ꯌꯦꯡꯉꯦ ꯑꯩꯅ ꯌꯦꯡꯗꯔ꯭ꯗꯤ ꯀꯅꯥꯅ ꯌꯦꯡꯒꯅꯤꯌꯦ
ꯍꯦ ꯀꯅꯥꯕꯨ ꯁꯞꯄꯣꯔꯠ ꯇꯧꯕ꯭ꯔꯣ
ꯑꯩꯒꯤ ꯏꯋꯥ ꯅꯥꯔꯤꯌꯦ ꯄꯣꯔꯇꯨꯒꯜꯗꯣ
ꯑꯁ ꯑꯩꯈꯣꯏ ꯑꯅꯤ ꯆꯞ ꯃꯥꯟꯅꯩꯅꯦ
ꯍꯣꯏ ꯄꯣꯔꯇꯨꯒꯥꯜ ꯁꯤꯔꯕ ꯂꯣꯏꯔꯦ ꯕꯣꯜꯒꯥ ꯕꯣꯜꯒꯥ ꯑꯝꯇꯥ ꯑꯝꯇꯥ ꯌꯦꯡꯖꯥꯔꯔꯣꯏ ꯇꯨꯝꯈ꯭ꯔꯅꯤ
ꯅꯦꯃꯥꯔ ꯂꯥꯏꯔꯤꯁꯤꯗꯤ ꯕ꯭ꯔꯥꯖꯤꯜꯗ
ꯌꯥꯔꯦ ꯑꯗꯨ ꯑꯣꯏꯔꯁꯨ ꯄꯥꯝꯗꯦ ꯄꯣꯠꯇꯨꯒꯜ ꯍꯦꯛ ꯉꯝꯔꯕꯥ ꯑꯥ ꯂꯣꯏꯔꯦ ꯐꯣꯠꯇꯣꯒꯜ ꯉꯝꯔꯗꯤ ꯆꯦꯟꯈꯔꯅꯤ ꯑꯩ
ꯀꯥꯏꯗ ꯆꯦꯟꯗꯣꯏꯕ
ꯈꯪꯗꯦ ꯄꯣꯔꯇꯨꯒꯜ ꯈꯨꯟꯗꯥ ꯑꯗꯣ ꯃꯦꯁꯤꯗꯤ ꯄꯥꯝꯗꯦ ꯑꯩꯗꯤ
ꯎꯝ
ꯅꯪꯗꯤ ꯃꯦꯁꯤ ꯄꯝꯕꯔ
ꯄꯥꯝꯗꯦ ꯄꯥꯝꯗꯦ
ꯑꯩꯗꯤ ꯃꯦꯁꯤ ꯈꯥꯛꯇꯪ ꯅꯠꯇꯦ ꯑꯥꯔꯖꯦꯟꯇꯤꯅꯥ ꯇꯤꯝ ꯐꯥꯎ ꯄꯥꯝꯗꯦꯃꯦ ꯀꯩꯝꯇ ꯄꯥꯝꯗꯦ ꯑꯦ ꯑꯩꯒꯤ ꯄꯥꯝꯗꯦ ꯑꯩꯒꯤ ꯃꯔꯣꯏꯁꯤꯡꯗꯣ ꯂꯣꯏꯔꯕꯅꯦ ꯃꯣꯏꯅ ꯀꯩ ꯍꯥꯏ ꯑꯔꯖꯦꯟꯇꯤꯅꯥꯁꯦ ꯄꯥꯝꯃꯜꯕꯒꯤꯀꯣ ꯑꯥꯔꯖꯦꯟꯇꯤꯅꯥꯒꯤ ꯀꯩ ꯍꯥꯏꯁꯤꯔꯥ ꯎꯝ ꯗ꯭ꯔꯦꯁꯇꯣ ꯇꯤ ꯁꯥꯔꯠꯀꯤ ꯑꯗꯨꯝ ꯂꯩꯕꯗꯣ ꯃꯣꯏꯒꯤ ꯐꯨꯔꯤꯠ ꯀꯂꯔꯗꯣ ꯑꯗꯨꯝ ꯂꯥꯛꯑꯦ ꯂꯩꯔꯒ ꯁꯦꯠꯂꯒꯀꯣ ꯇꯧꯔꯦ ꯁꯞꯄꯣꯔꯠ ꯇꯧꯔꯒ ꯌꯦꯡꯉꯒ ꯀꯣ ꯑꯩ ꯇꯟꯕꯁꯤ ꯗꯤꯚ ꯂꯣꯏꯔꯕꯅꯦ
ꯑꯩꯗꯤ ꯁꯤꯌꯣ ꯍꯥꯏꯁꯤꯅꯦ ꯃꯣꯏꯗꯣ ꯃꯣꯏꯒꯤꯗꯣ ꯑꯥꯔꯖꯦꯟꯇꯤꯅꯥꯗꯣ ꯉꯝ ꯀꯩꯅꯣ ꯍꯥꯏꯕꯅꯦꯕ ꯌꯥꯗꯦ ꯗꯥꯎ ꯌꯥꯝ ꯀꯜꯂꯦ ꯑꯥꯔꯖꯦꯟꯇꯤꯅꯥꯗꯤ ꯑꯩꯗꯤ ꯑꯥꯔꯖꯦꯟꯇꯤꯅꯥ ꯉꯝ ꯍꯦꯛ ꯉꯝꯍꯟꯅꯤꯡꯗꯦ
ꯑꯥꯔꯖꯦꯟꯇꯤꯅꯥ
ꯀꯩ ꯍꯥꯏꯅꯤ ꯃꯣꯏꯗꯤ ꯌꯥꯝ ꯉꯝꯈ꯭ꯔꯦꯕꯀꯣ
ꯍꯣꯏ
ꯄ꯭ꯔꯣꯔꯇꯨꯒꯜꯗꯣ ꯉꯝ ꯗꯦꯕ ꯅꯨꯡꯁꯤꯕ ꯑꯃꯔꯛ ꯑꯣꯏꯔꯁꯨ ꯉꯝꯍꯟꯅꯤꯡꯕꯗꯣ ꯌꯥꯝ ꯅꯨꯡꯁꯤꯌꯦ ꯕ꯭ꯔꯥꯖꯤꯜꯁꯨ ꯉꯝꯗ꯭ꯔꯁꯨ ꯌꯥꯔꯦ ꯌꯥꯝ ꯉꯝꯈ꯭ꯔꯦ ꯃꯣꯏꯁꯨ
ꯎꯝ ꯎꯝ
ꯐꯥꯏꯐꯔ ꯁꯤꯛꯁꯔ ꯁꯨꯔꯝꯈ꯭ꯔꯅꯤ ꯉꯝꯕ
ꯐꯥꯏꯚ
ꯑꯣ ꯑꯗꯣ ꯅꯪꯅ ꯕꯣꯜ ꯌꯦꯡꯕꯗꯣ ꯊꯦꯡ ꯊꯦꯡꯅ ꯑꯗꯨꯝ ꯁꯥꯅꯕꯗꯣ ꯑꯗꯨꯝ ꯌꯦꯡꯉꯒ ꯂꯩꯕꯗꯣ ꯅꯪ ꯋꯥꯗꯕ꯭ꯔꯣ
ꯋꯥꯏꯗ ꯋꯥꯗ꯭ꯔꯗꯤ
ꯑꯩꯗꯤ ꯌꯥꯝ ꯋꯥꯏꯑꯦ ꯊꯦꯡꯉ ꯇꯨꯝꯃꯅꯦ
ꯎꯝ
ꯍꯛꯆꯥꯡꯒ ꯄꯤꯛꯄꯅꯦ
ꯑꯩꯁꯨꯅꯦ
ꯃꯤꯒꯨꯝꯅ ꯆꯥꯎꯕꯁꯨ ꯅꯠꯇꯦ ꯑꯩꯗꯤ ꯌꯥꯝ ꯄꯤꯛꯄꯅꯦ ꯑꯗꯣ ꯑꯗꯨꯝ ꯌꯦꯡꯉꯒ ꯂꯩꯕꯒꯤ ꯎꯉꯔꯣꯏ ꯑꯩꯕꯨ ꯆꯥꯛꯁꯦ ꯃꯇꯝ ꯅꯥꯏꯅ ꯆꯥꯗ꯭ꯔꯦ ꯇꯨꯝꯕꯁꯨ ꯃꯇꯝ ꯅꯥꯏꯅ ꯇꯨꯝꯗ꯭ꯔꯦ ꯕꯣꯟꯅ ꯄꯥꯝꯕ ꯍꯦꯟꯈ꯭ꯔꯦꯕ
ꯋꯥꯕꯁꯤꯗꯤ ꯍꯥꯏꯔꯨꯔꯅꯨ ꯌꯦꯡꯕ ꯀꯥꯟꯗꯤ ꯅꯨꯡꯉꯥꯏꯀꯣ ꯌꯦꯡꯕ ꯂꯣꯏꯕ ꯀꯥꯟꯗꯅꯦ ꯋꯥꯕꯗꯣ ꯃꯤ ꯃꯛ ꯑꯩꯒꯤ ꯃꯤꯠ ꯐꯥꯎꯕ ꯄꯥꯡꯕ ꯉꯝꯗ꯭ꯔꯕꯅꯦ
ꯍꯣꯏ
ꯍꯤꯡ ꯆꯥꯕꯤ ꯃꯥꯟꯗꯣꯏꯔꯦ
ꯎꯝ
ꯑꯩ ꯐꯥꯎ ꯃꯤꯡꯁꯦꯟꯗ ꯌꯦꯡꯉꯒ ꯉꯛꯑꯦ
ꯋꯥꯔꯜ ꯀꯞ ꯃꯇꯝꯗꯗꯤ ꯑꯗꯨꯃꯥꯏꯅ ꯇꯧꯕꯅꯤꯗ
ꯍꯣꯏ ꯑꯥ ꯑꯩꯈꯣꯏꯗꯤꯀꯣ ꯌꯦꯡꯉꯅꯤ ꯑꯩꯈꯣꯏꯅ ꯑꯄꯥꯝꯕꯒꯨꯝꯕ ꯇꯤꯝꯒꯨꯝꯕ ꯁꯥꯅꯔꯅꯤ ꯍꯥꯏꯔꯒꯦꯀꯣ ꯑꯣ ꯑꯩꯈꯣꯏꯗꯤꯀꯣ ꯑꯗꯨꯝ ꯐꯖꯅ ꯌꯦꯡꯉꯦ ꯑꯆꯥꯄꯣꯠꯒꯨꯝꯕ ꯀꯔꯤ ꯀꯔꯥꯅꯣ ꯁꯦꯝꯃꯅꯦꯕꯀꯣ ꯉꯥ ꯃꯤ ꯈꯔꯅ ꯉꯥꯔꯤꯒꯨꯝꯕ ꯑꯗꯨꯝ ꯁꯦꯝꯃꯅꯤ ꯃꯣꯔꯣꯛ ꯈꯔ ꯃꯩꯗ ꯑꯗꯨꯝ ꯇꯧꯕꯗꯣ ꯑꯗꯨꯃꯥꯏꯅ ꯇꯧꯕ ꯍꯧꯔꯅꯤ ꯃꯤ ꯃꯤ ꯑꯃ ꯑꯅꯤꯅ ꯂꯧꯕ ꯆꯠꯂꯅꯤ ꯑꯗꯨꯒ ꯏꯟꯁꯥꯡ ꯅꯥꯄꯤꯗ ꯆꯤꯡꯗ ꯂꯩꯔꯕꯅꯤꯅ ꯆꯤꯡꯗ ꯂꯣꯏꯅ ꯐꯪꯉꯤꯕ ꯀꯣꯠꯁꯤꯡꯗꯨ ꯁꯦꯝꯅꯕꯗꯤꯦ ꯀꯩꯝꯇ ꯋꯥꯠꯇꯦꯕ
ꯎꯝ
ꯋꯥꯠꯄ ꯍꯥꯏꯕꯗꯤꯀꯣ ꯃꯤ ꯃꯤꯒꯨꯝꯕ ꯃꯔꯛ ꯃꯔꯛꯇ ꯋꯥꯏꯑꯦꯕꯀꯣ ꯃꯤꯃꯤꯁꯦ ꯌꯥꯝ ꯇꯥꯡꯉꯦ ꯑꯩꯈꯣꯏꯗꯗꯤ ꯆꯤꯡꯒꯤ ꯑꯣꯏꯕꯅꯤꯅ ꯆꯤꯡꯒꯤ ꯂꯩ ꯍꯥꯏꯔꯕꯅꯤꯅ ꯑꯣꯄꯥꯏ ꯂꯩꯇꯦ ꯇꯝꯄꯥꯛꯇ ꯂꯩꯕꯅꯤꯅꯦ ꯑꯩꯈꯣꯏꯗꯤ ꯑꯗꯨꯀꯣ ꯎꯝ ꯀꯩ ꯍꯥꯏ ꯔ ꯎꯝ ꯃꯅꯥ ꯃꯁꯤꯡꯗꯣ ꯌꯥꯝ ꯅꯦꯝꯕꯀꯣ ꯃꯅꯥ ꯃꯁꯤꯡꯕꯨ ꯆꯥꯕ ꯌꯥꯝ ꯐꯕꯅꯦ
ꯎꯝ
ꯑꯗꯣ ꯁꯦꯝꯃꯦ ꯑꯩꯅ ꯁꯦꯝꯕꯅꯦ ꯑꯩ ꯑꯩꯁꯦ ꯃꯣꯔꯣꯛ ꯃꯦꯠꯄ ꯇꯜꯂꯦ ꯃꯣꯔꯣꯛ ꯃꯦꯠꯂꯗꯤꯀꯣ ꯎꯝ ꯎꯝ ꯃꯣꯔꯛ ꯃꯦꯠꯄꯗꯨꯀꯣ ꯃꯤꯠ ꯑꯗꯨꯝ ꯆꯪꯉꯦ ꯑꯗꯨꯒ ꯀꯤꯒꯀꯤꯔꯦ ꯑꯦ ꯅꯍꯥꯟꯗꯨ ꯀꯣ ꯁꯤꯡꯖꯨꯒꯤ ꯋꯥꯔꯤꯗꯣ ꯉꯥꯏꯈꯣ ꯑꯗꯣ ꯅꯍꯥꯟꯗꯣꯀꯣ ꯑꯩꯕꯨ ꯃꯔꯨꯞ ꯁꯦꯝꯕ ꯂꯩꯔꯝꯅꯦꯕ ꯃꯔꯨꯞ ꯃꯦꯠꯂꯣ ꯍꯥꯏꯅ ꯑꯩꯈꯣꯏ ꯑꯩꯈꯣꯏ ꯌꯨꯝꯃꯤꯁꯤꯡꯅꯀꯣ ꯑꯗꯨꯝ ꯍꯥꯏꯌꯦꯕꯀꯣ ꯑꯩꯍꯣꯏ ꯍꯥꯏꯅ ꯃꯦꯠꯂꯦꯕꯀꯣ ꯃꯣꯏꯗꯣ ꯆꯥꯛ ꯍꯤꯡꯁꯥꯡ ꯊꯣꯡꯕ ꯂꯣꯏꯔꯦꯕꯀꯣ ꯍꯥꯏꯕꯗꯤ ꯑꯩꯈꯣꯏ ꯌꯨꯝꯗꯣ ꯃꯤ ꯌꯥꯝꯃꯦꯕꯀꯣ
ꯎꯝ
ꯑꯗꯨ ꯎꯝ ꯁꯦꯝꯃꯦ ꯌꯥꯝꯕꯒꯤꯀꯣ ꯌꯥꯝꯗ꯭ꯔꯗꯤ ꯀꯩꯝꯇ ꯇꯧꯗꯦꯕ ꯌꯥꯝꯕꯒꯤ ꯃꯦꯠꯄ ꯍꯩꯇ꯭ꯔꯦꯕ ꯑꯩꯗꯣ ꯑꯗꯣ ꯎꯝ ꯑꯗꯣ ꯑꯃꯤꯛꯇ ꯑꯗꯨ ꯅꯨꯃꯤꯠꯇꯣ ꯆꯪꯔꯦ ꯑꯣ ꯋꯥ ꯁꯤꯗꯤ ꯕꯀꯣ ꯂꯣꯏꯔꯕ ꯅꯥꯕꯁꯤꯅ ꯃꯣꯏꯅꯗꯤ ꯀꯩꯝꯇ ꯈꯪꯗꯅꯕ
ꯎꯝ
ꯅꯥꯕꯗꯣ ꯑꯩ ꯌꯥꯝ ꯅꯥꯈꯤꯕꯅꯦ ꯑꯗꯨꯗ
ꯎꯝ
ꯏꯁꯤꯡꯗ ꯑꯗꯨꯝ ꯄꯥꯡꯂꯒ ꯂꯩꯕꯅꯦ ꯑꯩ ꯃꯤꯠꯇꯣ ꯑꯗꯨꯝ ꯑꯣꯏꯔꯁꯨ ꯑꯣ ꯅꯌꯦ ꯌꯥꯝꯅ
ꯅꯥꯕꯅꯦ ꯅꯥꯕꯅꯦ
ꯅꯪꯗꯤ ꯑꯗꯨꯒꯨꯝꯕ ꯐꯦꯁ ꯇꯧꯔꯝꯃꯣꯏꯅꯦ ꯇꯧꯔꯕꯣ
ꯑꯁ ꯌꯥꯝ ꯇꯥꯎꯈ꯭ꯔꯦꯗ ꯑꯩꯗꯤ
ꯇꯧꯔꯝꯃꯣꯏꯗ
ꯇꯧꯔꯝꯈ꯭ꯔꯦ ꯇꯧꯔꯝꯈ꯭ꯔꯦ ꯌꯥꯝꯅ
ꯌꯥꯝ ꯐꯩ ꯍꯥꯏꯗꯣ ꯑꯣꯏꯗꯤ ꯑꯗꯣ ꯎꯝ ꯁꯤꯡꯖꯨꯒꯤ ꯃꯇꯥꯡꯗ ꯁꯤꯡꯖꯨꯗꯣ ꯉ ꯏꯁꯥꯒꯤ ꯏꯁꯥꯒꯤ ꯋꯥꯔꯤꯗꯣ ꯁꯤꯡꯖꯨꯗꯣ ꯁꯦꯝꯂꯦ ꯃꯣꯔꯣꯠ ꯃꯦꯠꯂꯦ ꯏꯃꯥꯥꯟꯕꯤꯁꯤꯡꯅ ꯑꯗꯨꯒꯩ ꯃꯦꯠꯂꯦ ꯑꯗꯨꯒ ꯕꯣꯜ ꯁꯤ ꯁꯥꯅꯕ ꯍꯥꯎꯗ꯭ꯔꯤꯉꯩ ꯑꯗꯨꯝ ꯆꯥꯔꯦ ꯁꯞꯄꯣꯔꯠ ꯇꯧꯔꯒ ꯂꯥꯎꯔꯀꯥꯟꯗꯗꯤ ꯂꯣꯏꯔꯦ ꯄꯨꯛꯕꯁꯤꯗꯤ ꯌꯥꯝ ꯅꯥꯏ ꯃꯤꯁꯤꯡꯗꯤ ꯕꯣꯜ ꯁꯥꯅꯕ ꯂꯣꯏꯔꯒ ꯇꯨꯝꯅꯤꯡꯗꯦ ꯑꯗꯨꯝ ꯆꯥꯔꯒ ꯑꯗꯨꯝ ꯇꯧꯕꯅꯦ ꯑꯩꯈꯣꯏꯗꯤ ꯑꯁ ꯀꯥꯏꯗꯒꯦ ꯆꯥꯅꯤꯡꯕꯅꯀꯣ ꯖꯤꯟꯕꯥꯟꯁꯤꯅ ꯃꯔ ꯃꯔ ꯑꯗꯨꯝ ꯇꯧꯈ꯭ꯔꯕꯅꯤ ꯑꯗꯨ ꯆꯥꯔꯦ ꯆꯥꯕ ꯂꯣꯏꯔꯦ ꯑꯥ ꯂꯣꯏꯔꯦ ꯄꯨꯛ ꯅꯥꯕꯁꯤꯗꯤ ꯁꯞꯄꯣꯔꯠ ꯇꯧꯔꯒ ꯂꯥꯎꯔꯒ ꯇꯧꯕꯒꯤ ꯇꯨꯃꯤꯟꯅ ꯌꯦꯡꯕ ꯍꯩ